ꯑꯥ
ꯃꯊꯟꯇ ꯊꯝꯈ꯭ꯔꯤ ꯃꯥꯜꯂꯦ
ꯍꯣꯏ ꯑꯩꯗꯤ ꯈꯪꯍꯧꯗꯔꯦꯗꯅ ꯑꯩꯗꯤ ꯁꯣꯝꯗ ꯉꯥꯡꯉꯤ ꯑꯩ ꯅꯪ ꯈꯨꯝꯃꯛꯇꯦꯅ ꯌꯦꯡꯉꯨꯕ ꯍꯥ ꯉꯥ ꯍꯣꯏ ꯗꯣꯈꯔꯦ
ꯍꯣꯏ ꯁꯨꯡ ꯌꯦꯡ ꯌꯦꯡꯗꯕꯤꯗꯅꯦ ꯕꯦꯡꯁꯨ ꯄꯥꯏꯁꯅ ꯂꯩꯕꯅꯦꯕ
ꯀꯃꯥꯏꯅ ꯇꯧꯔꯤꯅꯣ ꯀꯌꯥ ꯂꯧꯋꯦ ꯍꯥꯏꯅꯣꯕ ꯅꯣꯏꯗꯨꯗ
ꯑꯉꯥꯡ ꯌꯨ ꯀꯦ ꯖꯤꯗꯨꯗꯅꯅꯦ ꯆꯍꯨꯝꯅꯦꯕ
ꯑꯥ
ꯑꯗꯣ ꯑꯩꯅ ꯆꯥꯎꯉꯥ ꯁꯥꯍꯟꯕ
ꯎꯝ
ꯑꯗꯒꯤ ꯀ꯭ꯂꯥꯁ ꯁꯤꯛꯁꯅꯦꯕ ꯑꯃ ꯆꯦꯗꯨꯅ ꯑꯗꯨꯗꯨꯅ ꯆꯠꯇ꯭ꯔꯦꯠ ꯁꯥꯍꯜꯂꯦ ꯑꯃꯒ ꯆꯅꯤ ꯑꯗꯨꯃꯥꯏꯅ
ꯑꯝ
ꯑꯗꯨꯅꯤ ꯂꯣꯏꯔꯦ ꯑꯗꯒꯤ ꯑꯉꯥꯡꯁꯦ ꯑꯩꯅ ꯌꯨꯝ ꯑꯦꯛꯖꯥꯝ ꯑꯉꯥꯡ ꯐꯥꯏꯅꯦꯜ ꯑꯦꯛꯖꯥꯝ ꯂꯣꯏꯕꯩꯗꯣ ꯑꯗꯨꯗ ꯂꯩꯔꯝ ꯇꯥꯔꯗꯤ ꯑꯉꯥꯡꯁꯦ ꯐꯅꯌꯥꯝ ꯐꯪꯗꯧꯅꯦꯕꯀꯣ ꯑꯗꯥꯋꯥꯏꯀꯥꯟꯗꯗꯤ ꯑꯣꯖꯥ
ꯐꯪꯗꯧꯅꯦꯕ ꯍꯥꯏꯗꯤ ꯁꯦꯝꯛꯁꯟ ꯁꯦꯛꯁꯟ ꯂꯣꯏꯔꯛꯄꯩ ꯂꯣꯏꯔꯛꯄꯩꯗꯣ ꯑꯗꯨꯗ ꯑꯣꯏꯔꯒꯗꯤ ꯑꯗꯨꯗ ꯌꯨꯝꯗ ꯆꯠꯂꯒꯗꯤ ꯑꯃꯨꯛꯁꯨ ꯁꯥꯇ꯭ꯔꯁꯦ ꯃꯌꯥꯝ ꯂꯩꯅꯤꯕ
ꯂꯩꯥꯌꯦꯕ ꯑꯗꯨꯗ ꯈꯟꯖꯥꯟꯅꯔꯤꯉꯩꯗꯅꯦ ꯃꯤꯅ ꯂꯣꯏ ꯂꯧꯈꯤꯕꯅꯦꯕ ꯑꯩꯒꯤꯁꯤꯅ
ꯈꯟꯖꯥꯟꯅꯕ ꯑꯩꯗꯤ ꯑꯗꯨꯗ ꯂꯩꯁꯤꯔꯥ ꯁꯤꯗ ꯂꯩꯔꯤꯁꯤꯔꯥ ꯑꯗꯨꯝ ꯈꯜ ꯂꯩꯔꯤꯀꯥꯟꯗꯅꯦ
ꯎꯝ
ꯑꯉꯥꯡꯈꯩꯅ ꯂꯣꯏ ꯆꯠꯈꯤꯕꯅꯦꯕ
ꯑꯩꯁꯨ ꯍꯟꯗꯛ ꯀꯨꯝꯃ ꯀꯨꯝꯃꯗꯧꯅꯦ ꯌꯨꯝꯗ
ꯌꯨꯝꯗ ꯂꯩꯔ ꯗꯨꯏꯔꯣ
ꯌꯨꯝꯗ ꯂꯩꯔꯗꯣꯏꯅꯤ ꯀꯩꯗꯧꯔꯨꯅꯤ ꯁꯤꯗ ꯄꯩꯁꯥꯁꯨ ꯊꯣꯛꯇ ꯑꯔꯦꯝꯕꯗ ꯔꯦꯟ ꯄꯩꯁꯥ ꯑꯗꯨꯝ ꯍꯨꯜꯂ ꯂꯩꯔꯦ
ꯃꯥꯅꯤ ꯑꯗꯨꯅ ꯑꯦꯛꯖꯥꯝꯗꯣ ꯈꯟꯅꯅꯕ ꯇꯧꯗꯅ
ꯑ ꯈꯟꯅꯕ ꯍꯥꯏꯁꯦ ꯄꯥꯗꯦꯅꯤ ꯅꯪꯕꯨ ꯑꯩ ꯀꯣꯛꯁꯦ ꯀꯩꯝꯇ ꯆꯪꯗ꯭ꯔꯦ ꯍꯥꯏꯕ ꯑꯩ ꯍꯧꯖꯤꯛꯁꯦ ꯀꯩꯗꯧ ꯑꯗꯨꯣꯏꯅꯣ ꯑꯩ ꯒ꯭ꯌꯥꯟ ꯃ ꯌꯥꯝ ꯇꯥꯥꯁꯜꯂꯛꯇ꯭ꯔꯦ
ꯑꯗꯣ ꯊꯕꯛ ꯑꯃ ꯀꯔꯤꯝ ꯊꯤꯖꯤꯜꯂꯣ
ꯑꯗꯨꯅꯤ
ꯅꯪ ꯑꯦꯛꯖꯥ ꯅꯣ ꯂꯩꯔꯤꯛ ꯄꯥꯕ ꯆꯪꯗꯦ ꯍꯥꯏꯗꯣ ꯆꯪꯅꯕ ꯅꯪꯁꯨ ꯂꯥꯏꯕ꯭ꯔꯦꯔꯤꯗꯣ ꯆꯠꯂꯣꯗꯅ ꯈꯤꯇꯪꯗ ꯑꯣꯏꯔꯁꯨ ꯄꯥꯅꯤ
ꯆꯠꯄꯕꯨꯗꯤ ꯌꯥꯏꯌꯦ ꯄꯩꯁꯥ ꯂꯩꯇꯦꯃꯤ ꯅꯪꯕꯣ ꯑꯁꯣꯝꯗ ꯑꯩꯈꯣꯏ ꯌꯨꯝ ꯁꯥꯔꯤꯕꯀꯣ ꯌꯨꯝꯁꯨ ꯌꯨꯝ ꯁꯥꯖꯤꯟꯕꯒꯤ ꯌꯨꯝꯁꯨ ꯄꯨꯂꯞ ꯌꯨꯝꯖꯥꯎ ꯑꯃ ꯁꯥꯔꯛꯄꯅꯦ ꯄꯩꯁꯥꯗꯣ ꯌꯥꯝ ꯆꯪꯉꯤꯗꯅ ꯑꯗꯒꯤ ꯑꯩꯈꯣꯏ ꯏꯅꯥꯎꯄꯤꯗꯨꯅ ꯏꯝꯐꯥꯜ ꯀꯣꯂꯦꯖ ꯇ ꯇꯧꯕꯗꯨꯅ ꯑꯃꯨꯛ ꯀꯣꯂꯦꯖꯇ ꯇꯣꯛꯑꯒꯦ ꯑꯣꯞꯇꯣꯃꯤꯇ꯭ꯔꯤ ꯇꯝꯒꯦ ꯍꯥꯏꯅ ꯑꯃꯨꯛ ꯅꯧꯅ ꯑꯦꯗꯃꯤꯁꯟ ꯑꯃꯨꯛ ꯇꯧꯕꯒꯤ ꯂꯤꯁꯤꯡ ꯃꯧꯗ꯭ꯔꯥ ꯃꯥꯥꯊꯣꯏꯅꯦ ꯊꯤꯔꯤꯁꯦ
ꯑꯥ
ꯑꯅ ꯑꯩ ꯌꯨꯝꯗ ꯄꯩꯁꯥ ꯍꯥꯏꯕ ꯉꯝꯗꯕꯅꯦꯕ ꯑꯩ ꯇꯨꯏꯁꯟꯁꯤꯁꯨ ꯕꯦꯝ ꯅꯨꯡꯁꯤ ꯏꯗ꯭ꯔꯖꯥꯅꯦ ꯅꯍꯥꯟꯨꯃꯨꯛ ꯅꯩ ꯅꯪꯉꯣꯟꯗ ꯍꯥꯏꯈ꯭ꯔꯕ ꯍꯥꯏꯗ꯭ꯔꯤꯕꯥ ꯈꯪꯗꯦ ꯆꯥꯛ ꯆꯥꯕ ꯀꯧꯕꯩꯗꯣ ꯑꯩ ꯅꯉꯣꯟ ꯍꯥꯏꯈꯤꯕ꯭ꯔꯥ
ꯍꯥꯏꯇꯔꯤ ꯃꯥꯜꯂꯦ
ꯑꯩꯗꯤ ꯁꯦꯡꯅꯀꯣ ꯃꯣꯏꯒꯤ ꯇꯨꯏꯁꯟꯒꯤ ꯑꯣꯖꯥꯁꯦ ꯍꯥꯏꯗꯤ ꯑꯦꯛꯖꯥꯝ ꯍꯥꯏꯗꯣꯛꯄ ꯀꯩꯀ ꯆꯥꯛ ꯆꯔꯥ ꯆꯥꯃꯤꯟꯅꯁꯦ ꯀꯥꯏ ꯍꯥꯏꯕꯗ ꯇꯨꯏꯁꯟꯒꯤ ꯑꯣꯖꯥ ꯆꯛ ꯆꯥꯃꯤꯟꯅꯁꯦ ꯀꯧꯔꯤꯕꯣꯏ ꯅꯤꯡꯕ ꯑꯗꯨꯒꯗꯤ ꯃꯣꯏꯒꯤ ꯃꯥꯏ ꯅꯨꯄꯥꯒꯤ ꯃꯃꯥꯟꯅꯕ ꯑꯅꯤ ꯆꯥꯛ ꯆꯥꯕꯗꯨꯗ ꯃꯊꯟꯇ ꯉꯝꯃꯣꯏꯗꯕ ꯑꯩ ꯌꯥꯎꯍꯟꯕ ꯑꯣꯏꯅ ꯂꯩꯔꯝꯕ
ꯑꯦ ꯑꯣꯏꯃꯥ
ꯈꯪꯉꯝꯕ ꯑꯩꯒ ꯑꯁꯤꯒꯤ ꯑꯩꯈꯣꯏ ꯂꯩꯃꯤꯟꯅꯕ ꯑꯉꯥꯡ ꯄꯤꯌꯥꯥꯏꯅꯨꯁꯤꯒ ꯆꯠꯃꯤꯟꯅꯔꯦ ꯂꯩꯃꯤꯟꯅꯕ ꯃꯉꯥꯡꯁꯦ ꯆꯠꯃꯤꯟꯅꯔꯦꯕꯀꯣ ꯑꯗꯨꯗꯨꯒ ꯑ ꯑꯩꯈꯣꯏꯗꯤ ꯄꯨꯡꯁꯦ ꯇꯔꯥꯃꯈꯥꯏ ꯇꯔꯥꯃꯥꯊꯣꯏ ꯇꯔꯥꯃꯥꯊꯣꯏ ꯊꯥꯔꯛꯄ ꯑꯗꯥꯏꯗ ꯂꯥꯛ ꯂꯥꯛꯑꯣ ꯐꯨ ꯑꯩꯁꯦ ꯆꯠꯂꯔꯣꯏꯅ ꯇꯧꯔꯝꯕꯅꯦꯕ ꯐꯣꯟꯒ ꯇꯧꯔ ꯀꯧꯔꯛꯄꯗꯨꯗ ꯑꯗꯨꯝ ꯃꯤꯅ ꯀꯧꯔꯛꯑꯕꯅꯤꯅ ꯅꯨꯡꯉꯥꯏꯇ꯭ꯔꯦ ꯁꯥꯗꯅ ꯆꯠꯂꯨꯕꯅꯦ ꯇꯔꯥꯃꯥꯊꯣꯏꯗꯤ ꯄꯨꯡ ꯇꯔꯥꯃꯥꯊꯣꯏꯗꯥꯏꯗ ꯆꯥꯛ ꯂꯣꯏꯁꯜꯂꯛꯑꯕ ꯃꯇꯝꯅꯦꯕ
ꯃꯥꯅꯦ
ꯑꯗꯨꯒ ꯕꯦꯝꯃ ꯌꯦꯟꯐꯧ ꯁꯦꯝꯗ ꯈꯩ ꯂꯩꯔꯝꯕ ꯍꯤꯡ ꯍꯤꯡꯗ ꯌꯦꯟꯁꯦ ꯐ꯭ꯔꯤꯡꯕꯤꯡ ꯆꯣꯡꯗꯅ ꯇꯔꯥꯃꯥꯊꯣꯏꯗꯣ ꯑꯗꯣ ꯃꯤꯗꯣ ꯑꯗꯨꯃꯥꯏꯅ ꯂꯥꯛꯑꯒꯗꯤ ꯁꯠ ꯁꯠ ꯁꯠ ꯇꯧꯔꯣꯕ ꯇꯧꯗꯕꯤꯗꯅꯦ ꯕꯥꯔꯣ ꯇꯥꯔꯁꯤ ꯐꯥꯎꯕ ꯌꯦꯟꯁꯤ ꯁꯦꯝꯗꯕ ꯂꯩꯔꯦꯅꯦꯍꯦ ꯃꯃꯥꯟꯅꯕ ꯂꯥꯛꯄ ꯉꯥꯏꯔꯤ ꯌꯦꯟ ꯁꯦꯝꯃꯟꯅꯕꯅꯦꯅ ꯑꯗꯨꯒ ꯊꯕꯛ ꯏꯪꯈꯥꯡꯒꯁꯤ ꯏꯟꯁꯥꯡ ꯅꯥꯄꯤ ꯁꯦꯝꯕ ꯈꯣꯠꯄꯒꯁꯤ ꯍꯣꯏ ꯑꯗꯨꯕꯨꯗꯤ ꯆꯥꯛ ꯆꯥꯕꯁꯨ ꯏꯟꯁꯥꯡ ꯅꯥꯄꯤ ꯁꯦꯝꯕꯗꯨꯕꯨꯗꯤ ꯀꯩꯁꯨ ꯅꯠ ꯇꯦꯞ ꯉꯥꯏꯍꯥꯛ ꯁꯦꯝꯕꯗꯣ ꯌꯥꯎꯕꯤꯔꯦꯕ ꯑꯩꯗꯣ ꯌꯥꯎꯕꯤꯔꯦ ꯑꯗꯨꯒ ꯂꯣꯏꯅ ꯁꯦꯝꯃꯤ ꯌꯦꯟꯖꯥꯡꯁꯦ ꯑꯩꯅ ꯈꯪꯉꯕ
ꯎꯝ
ꯂꯣꯏ ꯁꯦꯝꯃ ꯂꯣꯏꯔꯒ ꯆꯥꯛꯁꯨ ꯂꯣꯏꯔꯛꯀꯗꯤ ꯂꯣꯏꯔꯦ ꯂꯣꯏꯔꯛꯀꯗ ꯂꯣꯏꯔꯛꯇꯦ ꯄꯨꯡ ꯑꯍꯨꯝ ꯇꯥꯥꯁꯜꯂꯛꯂꯤꯅꯤꯍꯦ ꯑꯍꯨꯝ ꯇꯥꯖꯔꯦ ꯑꯗꯨꯒ ꯏꯟꯁꯥꯡ ꯁꯦꯝꯉꯩ ꯃꯔꯛꯇ ꯀꯣꯂꯤꯛ ꯀꯣꯟꯇꯥꯏ ꯌꯦꯟꯥꯡ ꯁꯦꯝꯃꯝꯕꯩ ꯀꯣꯂꯤꯛꯀꯣꯟꯇꯥꯏꯅꯤꯡꯗꯨꯁꯨ ꯑꯩꯅ ꯐꯦꯡꯒꯦ ꯈꯪꯉꯕ ꯌꯦꯡꯉꯣꯕ ꯄꯨꯔꯥ ꯃꯤꯅꯥꯏꯒꯤ ꯇꯥꯏꯞꯅꯦꯕ ꯇꯨꯏꯁꯟꯒꯤ ꯑꯣꯖꯥꯅꯦꯕ ꯆꯥꯛ ꯆꯥꯁꯦꯅ ꯀꯧꯔꯤꯕꯅꯦ ꯌꯦꯡꯉꯣ ꯁꯤ ꯇꯧꯍꯜꯂꯤ ꯃꯌꯥꯝꯁꯦ ꯑꯥ ꯍꯦꯟ ꯌꯦꯡꯉꯣꯕ ꯑꯗꯨꯕꯨ ꯑꯗꯨꯒ ꯌꯦꯡꯉꯣ ꯑꯗꯨ ꯈꯇꯪ ꯇꯧꯍꯟꯕꯗꯤ ꯇꯣꯛꯈ꯭ꯔꯣꯕ ꯑꯗꯨꯗꯤ ꯂꯥꯏꯗ ꯏꯕꯦꯝꯃ ꯑꯗꯨꯗꯤ ꯂꯥꯏꯗ ꯗꯅ ꯑ ꯑꯩꯉꯣꯟꯗ ꯀꯧꯔꯛꯑꯒꯅꯦ ꯐꯃꯨꯡ ꯃꯤ ꯂꯥꯛꯀꯅꯤ ꯐꯃꯨꯡ ꯕ꯭ꯂꯥꯡꯀꯦꯠꯁꯦ ꯑꯝꯇ ꯊꯨꯞꯆꯤꯟꯕꯤꯔꯝꯃꯣ ꯍꯥꯏꯅꯍꯦ
ꯑꯗꯨꯗꯤ ꯃꯥꯁꯨ ꯇꯧꯕ ꯌꯥꯔꯦꯅꯅꯦ ꯐꯥꯏꯕ ꯌꯥꯔꯦ ꯄꯍꯥꯢꯗꯪ ꯍꯥꯏꯔꯦꯅꯦ ꯍꯥ ꯃꯣꯏ ꯑꯗꯥꯏ ꯂꯝꯒꯤ ꯆꯠꯅꯕꯤꯔꯕ ꯑꯗꯨꯕꯨ
ꯑꯗꯨꯅꯦ ꯕ꯭ꯂꯥꯡꯀꯦꯠꯇꯣ ꯑꯝꯇ ꯊꯨꯞꯆꯤꯟꯕꯤꯔꯝꯃꯣ ꯍꯥꯏ ꯃꯤ ꯑꯣꯏꯅ ꯎꯗ꯭ꯔꯤ ꯎꯁꯤꯠꯇ꯭ꯔꯤ ꯅꯠꯇ꯭ꯔꯥ ꯃꯥꯒꯤꯗꯣ
ꯃꯥꯅꯦ ꯎꯁꯤꯠꯇ꯭ꯔꯤꯅꯤ ꯎꯁꯤꯠꯇ꯭ꯔꯤꯅꯤ ꯍꯥꯏꯗꯤ ꯀꯥꯔꯛꯏꯅꯦ ꯀꯥꯔꯛꯄ ꯃꯤꯅꯦꯅ ꯈꯜꯂꯒꯀꯣ ꯎꯁꯤꯠꯇ꯭ꯔꯤꯅꯦꯕ ꯃꯥꯏꯗꯨꯗꯤ ꯂꯪ ꯊꯣꯛꯑꯝꯃꯒ ꯆꯠꯀꯗꯧꯅꯦ ꯁꯥꯎꯔꯒ
ꯑꯗꯨ ꯈꯥꯡꯗꯅ ꯂꯩꯕꯤꯔꯝꯃꯦ ꯑꯩꯁꯦ ꯑꯦꯛꯖꯥꯝ ꯑꯦꯛꯖꯥꯝꯗꯨꯇꯁꯨ ꯂꯣꯏꯒꯦ ꯍꯥꯏꯅ ꯍꯧꯖꯤꯛꯇꯤ ꯑꯦꯛꯖꯥꯝ ꯂꯣꯢꯔꯦ ꯁꯃꯔ ꯚꯦꯀꯦꯁꯟ ꯊꯥ ꯂꯣꯏꯔꯦ ꯑꯩꯗꯤ ꯇꯣꯛꯑꯒꯦ ꯇꯧꯕꯅꯦꯕ ꯑꯗꯨꯒ ꯄꯨꯡ ꯑꯍꯨꯝ ꯇꯥꯔꯛꯄꯩꯗꯨꯗ ꯃꯥꯏ ꯅꯨꯄꯥꯗꯨꯒ ꯃꯃꯥꯟꯅꯕꯁꯤꯡꯗꯨꯒ ꯆꯥꯛꯁꯦ ꯆꯥꯛꯁꯦ ꯁꯤꯗ ꯑꯩꯈꯣꯏ ꯑꯉꯥꯡꯁꯤꯗꯤ ꯆꯥꯛꯁꯦ ꯂꯥꯝꯅꯦꯕ ꯃꯥꯁꯦ ꯆꯥꯡꯉꯟꯁꯦ ꯆꯥꯖꯕꯅꯦꯕ ꯄꯨꯡ ꯑꯍꯨꯝ ꯇꯥꯔꯛꯄꯗ ꯍꯥꯏ ꯑꯗꯨꯕꯨ ꯃꯣꯏ ꯍꯥꯟ ꯆꯈ꯭ꯔꯁꯨꯅ ꯅꯈꯣꯏ ꯉꯥꯏꯥꯛꯇ ꯂꯩꯔ ꯆꯥꯁꯦ ꯍꯥꯏꯅꯤ ꯍ ꯄꯨꯡ ꯑꯍ ꯇꯥꯔꯕꯗꯣ
ꯎꯝ ꯑꯥ ꯃꯔꯤ ꯃꯇꯥ ꯃꯅꯥꯎꯨꯄꯤ ꯅꯛꯅꯕ ꯃꯔꯤ ꯃꯇꯥꯗ꯭ꯔꯥꯠꯇ ꯈꯜꯂꯤꯅꯦꯅꯦ ꯃꯥꯅ ꯇꯧꯔꯤꯗ
ꯎ ꯇꯥꯏꯞꯇ ꯎꯁꯤꯠꯇ꯭ꯔꯤꯕ
ꯎꯝ
ꯄꯨꯔꯥ ꯁꯦꯜꯞ ꯔꯦꯁꯄꯦꯛꯀ ꯑꯩꯁꯦ ꯄꯨꯔꯥ ꯂꯩꯖꯗ꯭ꯔꯕꯒꯤ ꯃꯑꯣꯡ ꯑꯃ ꯇꯧꯔꯖꯥꯠꯅꯤ ꯉꯔꯥꯡꯁꯦ ꯍꯥꯏꯒꯦ ꯇꯧꯕꯅꯦ ꯐꯣꯟꯁꯦ ꯃꯃꯥꯁꯦ ꯐꯣꯟꯁꯦ ꯄꯥꯏꯔꯛꯇꯦ ꯈꯪꯉꯕ ꯑꯉꯥꯡꯗꯣ ꯄꯥꯏꯔꯛꯑꯦ ꯑꯉꯥꯡꯗꯣ ꯄꯥꯏꯔꯛ ꯃꯃꯥ ꯍꯜꯂꯛꯑꯒ ꯐꯣꯟ ꯇꯧꯍꯜꯂꯛꯑꯣꯀꯣ ꯍꯥꯏꯔꯒ ꯉꯍꯥꯛꯇꯪ ꯂꯩꯔꯒ ꯐꯣꯟ ꯑꯃꯗꯤ ꯀꯣꯜꯕꯦꯛ ꯑꯃꯗꯤ ꯂꯥꯛꯑꯦꯕꯀꯣ ꯂꯥꯛꯏꯁꯦ ꯑꯩꯅ ꯍꯜꯂꯣ ꯍꯜꯂꯣ ꯍꯥꯏ ꯁꯨ ꯈꯣꯑꯝ ꯈꯨꯝꯃꯛꯇ꯭ꯔꯦ ꯑꯩꯅꯗꯤ ꯑꯩꯅ ꯐꯣꯟ ꯑꯝꯇ ꯇꯧꯍꯜꯂꯛꯑꯣ ꯃꯥ ꯂꯥꯛꯑꯒ ꯍꯥꯏꯗꯤ ꯃꯔꯝ ꯑꯃꯅ ꯂꯩ ꯕꯅꯦꯗꯤ ꯈꯟꯕꯣꯇ꯭ꯔꯥ
ꯑ
ꯑꯗꯨꯒ ꯇꯥꯟꯅꯗ꯭ꯔꯦꯅ ꯐꯣꯟꯁꯦ ꯊꯝꯈꯤꯕꯗꯒꯤ ꯍꯟꯗꯅꯐꯥꯎ ꯇꯧꯔꯛꯇꯕ ꯋꯥꯅꯤ ꯑꯩꯁꯨ ꯇꯧꯔꯣꯏ ꯑꯩ ꯇꯧꯗ
ꯅꯪ ꯚꯦꯀꯦꯁꯟ ꯃꯅꯨꯡꯗ ꯆꯠꯄꯤ ꯈꯣꯠꯄꯤꯗꯤ ꯇꯧꯕ꯭ꯔꯣ
ꯇꯧꯗꯦ
ꯀꯩꯗꯧꯉꯩꯕ ꯊꯥꯔꯤꯕ
ꯊꯥꯕ ꯂꯣꯏꯈ꯭ꯔꯦ
ꯑꯣ
ꯃꯣꯏꯅ
ꯁꯤ ꯂꯥꯛꯑꯣ ꯍꯥꯏꯔꯛꯑꯅꯤꯅꯦ ꯑꯃꯨꯛ ꯎꯝ ꯑꯗꯨꯗꯤꯅꯦ ꯇꯧꯗ꯭ꯔꯁꯨ ꯇꯣꯛꯑꯣ ꯈꯪꯉꯕ ꯍꯥꯏꯗꯤ ꯌꯥꯗꯗꯣ ꯈꯪꯍꯥꯜꯂꯧꯕ ꯄꯩꯁꯥꯗꯨꯅ ꯅꯪꯒꯤ ꯚꯦꯂꯨꯗꯣ ꯍꯟꯊꯔꯛꯑꯗꯤ ꯃꯣꯏꯅꯒ ꯑꯗꯨꯃꯥꯏꯅ ꯍꯟꯊꯅꯒ ꯈꯜꯍꯟ ꯌꯥꯄ ꯅꯠꯇꯦ
ꯍꯟꯊꯕꯕ ꯍꯟꯊꯔꯕꯅꯦ ꯆꯠꯂꯨꯔꯕꯅꯦꯕ ꯚꯦꯀꯦꯁꯟ ꯃꯇꯨꯡꯗ ꯅꯣꯡꯃ ꯆꯠꯂꯦ
ꯍꯥꯏꯕꯗꯨꯗꯤ
ꯑꯉꯥꯡ ꯑꯃ ꯍꯥꯏꯗꯤ ꯀꯗꯥꯏꯗꯅꯣ
ꯅꯍꯥꯟ ꯑꯃꯨꯛ ꯑ ꯀꯩꯅꯣꯒꯤ ꯆꯨꯔꯥꯀꯣꯔꯣꯟꯗ ꯑꯃ ꯀꯧꯁꯜꯂꯛꯒ ꯅꯪ ꯀꯧꯔꯒ ꯑꯃ ꯇꯨꯏꯁꯟ ꯇꯧꯕꯤꯌꯣ ꯍꯥꯏꯔꯛꯑꯦ ꯇꯧꯈꯤꯕꯗꯣ
ꯑꯗꯨ ꯑꯗꯨ ꯅꯨꯄꯤꯗꯨꯁꯨ ꯏꯕꯦꯝꯃ ꯃꯅꯜ ꯃꯍꯥꯎꯒ ꯅꯥꯏꯈꯤꯗ꯭ꯔꯦ ꯀꯔꯤꯅꯣ ꯈꯪꯗꯦ ꯁꯣꯏꯕ ꯌꯥꯔꯣꯏꯀꯣ ꯁꯦꯁꯟ ꯍꯧꯕꯗꯒꯤ ꯁꯣꯏꯕ ꯌꯥꯔꯣꯏ ꯍꯥꯏꯔꯝꯕ ꯐꯅꯤ ꯃꯍꯥꯎ ꯀꯅꯥꯒꯤꯣ
ꯑ ꯇꯣ ꯄ ꯑ ꯇ ꯎꯔ ꯆꯂ
ꯇꯧꯕ꯭ꯔꯥ ꯈꯪꯗꯦ ꯃꯥ ꯑꯇꯣꯞꯄꯗꯣ ꯊꯥꯏꯔꯥ ꯀꯩꯗꯧꯔꯤꯅ ꯑꯩ ꯃꯥꯒꯣꯟ ꯅ ꯍꯥꯏꯒꯗꯦ
ꯑꯉꯥꯡ ꯐꯪꯕꯁꯦ ꯋꯥꯗꯤ ꯋꯥꯕꯅꯤꯅꯦ ꯑꯗꯣ ꯅꯪꯗꯣ ꯁꯨꯃꯥꯏꯅ ꯇꯧꯋꯣ ꯎꯝ ꯍꯟꯗꯛ ꯆꯍꯤꯁꯤꯗꯅꯦ ꯈꯟꯅꯕ ꯄꯥꯍꯧꯔꯣ
ꯈꯟꯅꯕ ꯍꯥꯏꯕ ꯋꯥꯅꯦꯅꯦꯍꯦ ꯅꯪ ꯋꯥ
ꯃꯤ ꯂꯣꯏ ꯇꯧꯅꯔꯤꯁꯤꯗꯤ ꯇꯧꯁꯜꯂꯣ ꯉꯝꯅꯕ ꯇꯧ ꯅꯠꯇ꯭ꯔꯒꯅ ꯑꯗꯨ ꯇꯧꯔꯣꯏꯒꯦ ꯍꯥꯏꯔꯒꯅ ꯃꯌꯥꯝ ꯀꯧꯕꯅꯦ ꯀꯩꯅꯣꯒꯤ ꯎꯝ ꯀꯩ ꯍꯥꯏꯇꯥꯔꯦ ꯀꯔꯤ ꯀꯔꯤ ꯃꯣꯏ ꯒ꯭ꯔꯨꯞ ꯑꯃ ꯂꯩꯕꯅꯤꯅꯦ ꯊꯕꯛ ꯀꯧꯕꯒꯤ ꯈꯪꯕ꯭ꯔꯥ ꯁꯦꯟꯗ꯭ꯔꯥꯡ ꯀꯩꯅꯣꯝ ꯍꯥꯏꯕꯗꯣ ꯅꯠꯇꯦ ꯁꯦꯟꯗ꯭ꯔꯥꯡ ꯁꯦꯟꯗ꯭ꯔꯥꯡ ꯀꯩꯅꯣꯝ ꯍꯥꯏꯕꯅꯦꯕꯀꯣ
ꯎꯝ
ꯀꯩꯅꯣꯗ ꯆꯪꯉꯒ ꯌꯦꯡꯉꯣ ꯑꯗꯨꯗ ꯊꯣꯛꯄꯅꯦꯕꯀꯣ ꯃꯣꯏꯅ ꯊꯕꯛ ꯑꯗꯨꯒꯤ ꯀꯧꯔꯤ ꯑꯗꯨꯒꯤ ꯀꯧꯔꯤꯅ ꯑ ꯍꯥꯏꯕꯅꯦꯕ
ꯃꯅꯤꯄꯨꯔꯒꯤ ꯃꯥꯜꯂꯦ ꯅꯪꯗꯨꯗꯤ ꯒꯃꯦꯟꯒꯤ
ꯑꯥ ꯃꯥꯅꯦ ꯅꯪ ꯇꯧꯅꯤꯡꯗꯕ꯭ꯔꯣ ꯑꯗꯨꯗꯤ
ꯇꯧꯕꯗꯤ ꯇꯧꯅꯤꯡꯉꯦ ꯑꯁ ꯄꯩꯁꯥꯅꯤꯅꯦ ꯑꯗꯨꯁꯨ ꯄꯩꯁꯥ ꯅꯝꯗꯣꯏꯅꯤꯅꯦ ꯆꯥꯎꯅ ꯆꯥꯎꯅ
ꯅꯝꯃꯣꯏꯍꯦ ꯀꯩꯅꯣ ꯄ꯭ꯔꯥꯏꯚꯦꯠꯀꯤꯅꯦ
ꯄ꯭ꯔꯥꯏꯚꯦꯠꯀꯤꯅꯦ
ꯎꯝ
ꯀꯥꯏꯗ ꯐꯦꯁꯕꯨꯛꯇ ꯑꯗꯨꯝ ꯌꯦꯡꯕ ꯌꯥꯕ꯭ꯔꯣ
ꯏꯟꯁꯇꯥꯗ ꯏꯟꯁꯇꯥꯗ ꯁꯦꯟꯗ꯭ꯔꯥꯡ ꯀꯩꯅꯣꯝ ꯍꯥꯏꯕꯅꯦꯕ ꯑꯗꯣ ꯑꯩꯗꯤ ꯀꯥꯎꯔꯦ ꯑꯗꯨꯗ ꯊꯣꯛꯄꯅꯦ ꯑꯗꯨ ꯇꯧꯔꯒ ꯌꯦꯡꯖꯜꯂꯨ
ꯌꯦꯡꯖꯟꯕꯗꯨꯅꯤ ꯁꯔꯀꯥꯔꯒꯤ ꯃꯛ ꯐꯪꯗ꯭ꯔꯁꯨ ꯄ꯭ꯔꯥꯏꯚꯦꯠꯀꯤ ꯑꯣꯏꯔꯁꯨ
ꯎꯝ ꯑꯩꯅꯅꯦ ꯈꯣꯏꯃꯥꯗ ꯌꯨꯝ ꯄꯥꯜꯂꯔꯣꯏ ꯑꯗꯨꯝ ꯍꯥꯏꯕ ꯐꯪꯉꯕ ꯄꯩꯁꯥꯅ ꯄꯩꯁꯥ ꯂꯩꯇꯕꯅꯦ ꯂꯨꯍꯣꯡꯕꯩ ꯄꯩꯁꯥꯅ ꯀꯥꯏꯗꯒꯤ ꯇꯨꯒꯤ ꯇꯨꯒꯤꯅꯥ ꯍꯥꯏꯕ ꯑꯗꯨꯗꯨꯒ ꯑꯩꯁꯦ ꯎꯝ ꯃꯟꯗꯦ ꯇꯨꯏꯁꯇꯦ ꯊ꯭ꯔꯁꯗꯦ ꯊ꯭ꯔꯁꯗꯦꯖꯤꯗꯅꯦ ꯀꯩꯅꯣꯗ ꯆꯠꯂꯦ ꯑꯩꯈꯣꯏ ꯆꯦ ꯃꯅꯥꯛꯇ ꯆꯠꯂꯦꯕꯀꯣ ꯑꯗꯨꯗꯨꯒ ꯁꯨꯝ ꯋꯥꯔꯤ ꯁꯥꯕ ꯂꯩꯗꯅ ꯁꯥꯕꯗꯨꯗ ꯑ ꯃꯥ ꯃꯌꯨꯝ ꯄꯥꯜꯂꯔꯣꯏꯇ ꯍꯥꯏ ꯑꯩꯈꯣꯏ ꯃꯥꯅ ꯍꯥꯏꯕ ꯑꯩꯈꯣꯏ ꯆꯦ ꯃꯅꯦꯝꯄꯣꯛꯇꯨꯅ ꯆꯩꯩꯔꯛꯏꯕ
ꯑꯥ ꯑꯦ ꯌꯥꯝ ꯇꯣꯏꯅꯖꯨ ꯍꯥꯏꯠ ꯌꯥꯝ ꯇꯣꯏꯅꯖꯨꯀꯣ ꯄꯥꯜꯂꯔꯣꯏꯀꯥꯏ ꯌꯥꯝ ꯇꯣꯏꯅ ꯍꯥꯏꯅꯣꯍꯦ ꯆꯤꯟꯗꯨꯡ ꯏꯟꯒꯤ ꯇꯣꯛꯀꯅꯤ
ꯏꯟ ꯈꯪꯗꯦ ꯏꯕꯦꯝꯃ ꯏꯜꯂꯕ꯭ꯔꯥ ꯈꯪꯗꯦ ꯑꯩ
ꯏꯟꯒꯤ ꯇꯣꯛꯀꯅꯤ ꯉꯥꯏꯈꯣ ꯄꯥꯟꯅꯤ ꯄꯥꯟꯅꯤ ꯍꯥꯏ ꯂꯩꯌꯣ
ꯎꯝ ꯎꯝ ꯂꯩꯗꯣꯏꯅꯤ
ꯅꯣꯏꯅꯕꯨ ꯍꯥꯏꯅ ꯍꯥꯏꯅ ꯗꯗꯥ ꯍꯣꯏ ꯀꯩꯍꯣꯏ ꯂꯩꯕꯅꯤꯅ ꯐꯩꯌꯦ ꯑꯩꯈꯣꯏꯗꯤ ꯀꯅꯥꯝ ꯂꯩꯕꯁꯨ ꯅꯠꯇꯦ ꯄꯥꯟꯍꯧꯗ꯭ꯔꯗꯤ ꯀꯔꯥꯏ ꯂꯩꯗꯣꯏꯔꯤꯝꯅꯣ ꯈꯟꯕꯗ ꯃꯝꯃꯤ ꯏꯕꯦꯝ
ꯅꯪꯅ ꯑꯍꯟ ꯅꯠꯇ꯭ꯔꯣ ꯅꯪ ꯄꯥꯟꯗꯕ ꯌꯥꯔꯣꯏꯅꯦ
ꯑꯗꯨꯅꯦ ꯍꯥꯏꯁꯦ
ꯅꯅꯥꯎꯄꯤꯅ ꯍꯥꯜꯂꯁꯨ ꯏꯀꯥꯏꯗꯣꯏꯅꯤ ꯃꯤꯅ ꯉꯥꯏ ꯍꯥꯏꯅꯗꯣꯏꯅꯦꯕ
ꯏꯀꯥꯏꯗꯣꯏꯅꯦ ꯍꯥꯟꯗꯤ ꯍꯥꯜꯂꯔꯣꯏꯌꯦ ꯃꯥ ꯂꯥꯏꯔꯤꯛ ꯇꯝ ꯂꯩꯗꯧꯔꯦ
ꯐꯔꯦ ꯑꯗꯣ ꯅꯪꯗꯤ ꯆꯍꯤꯖꯨ ꯃꯇꯥꯡꯗꯣ ꯆꯞ ꯆꯥꯔꯦꯗꯅ ꯑꯗꯨ ꯅꯣꯏ ꯏꯃꯥ ꯍꯣꯏꯗꯁꯨ ꯑꯃ ꯊꯤꯔꯣꯅ ꯍꯥꯏꯔꯣ ꯏꯁꯥꯅ ꯊꯤꯕꯖꯨ ꯀꯩꯁꯨ ꯑꯣꯏꯔꯔꯣꯏ ꯏꯕꯦꯝꯃ ꯑꯐꯕꯖꯨ ꯀꯩꯁꯨ ꯐꯪꯉꯔꯣꯏ ꯑꯗꯨ ꯑꯍꯜ ꯂꯃꯟꯅ ꯊꯤꯕꯖꯤꯅꯅꯦ ꯀꯩꯅꯣꯝꯗꯤ ꯈꯔꯗꯤ ꯑꯗꯨꯝ ꯂꯩ ꯑꯣꯏꯔꯝꯃꯗꯝꯅꯦ
ꯃꯥꯅꯤ ꯏꯀꯥꯏꯌꯦꯅꯦꯍꯦ ꯑꯍꯜ ꯂꯃꯟꯗꯒ ꯊꯤꯍꯟꯕ ꯀꯥꯏꯗꯣ ꯅꯪꯁꯨ ꯑꯗꯨꯛ ꯀꯨꯏꯅ ꯀꯩꯅꯣꯗ ꯂꯩꯔꯛꯑꯒ ꯍꯧꯖꯤꯛꯐꯥꯎ ꯑꯃꯐꯥꯎ ꯐꯪꯗꯕ ꯍꯥꯏꯗꯅ
ꯏꯃꯥ ꯏꯄꯥꯗꯕꯨ ꯀꯩꯗꯧꯕꯩ ꯏꯀꯥꯏꯗꯨꯏꯅꯣ ꯍꯧꯖꯤꯛꯀꯥꯟ ꯐꯠꯇꯕ ꯑꯃ ꯍꯥꯏꯗꯤ ꯁꯨꯝ ꯃꯈꯣꯏꯅ ꯐꯪꯕ ꯍꯥꯏꯗꯨꯒ ꯃꯣꯏꯅ ꯐꯪꯕꯩꯗꯨ ꯃꯣꯏꯗꯤ ꯑꯍꯜ ꯂꯃꯟꯅꯤꯅ ꯑꯐ ꯐꯠꯇ ꯂꯣꯏ ꯁꯦꯠꯇꯅ ꯐꯥꯛꯇꯅ ꯌꯦꯡꯉꯛꯇꯣꯏꯅꯤꯗꯣ
ꯎꯝ
ꯑꯩꯈꯣꯏꯅ ꯊꯤꯕꯩꯗꯨꯗꯤ ꯃꯇꯝ ꯆꯪꯗꯣꯏꯅꯦꯕ ꯑꯗ ꯍꯟꯗꯛ ꯏꯃꯥꯟꯅꯕꯤ ꯑꯃꯅꯦ ꯐꯪꯅꯤ ꯑ ꯀꯩꯅꯣ ꯇꯧꯋꯦꯕ ꯑꯃꯗꯨꯅ ꯍꯥꯏꯔꯛꯄꯅꯦꯕꯀꯣ ꯃꯥꯅ ꯁꯣꯔꯥ ꯆꯠꯂꯨꯑꯕ ꯀꯩꯅꯣꯗꯨꯗ ꯁꯨꯃꯥꯏꯅ ꯇꯧꯕ ꯅꯃꯥꯟꯅꯕꯤ ꯂꯩꯔꯗꯤ ꯍꯥꯏꯔꯛꯑꯣ ꯗꯥꯏꯠ ꯇꯧꯕ ꯈꯣꯠꯄ ꯑꯗꯣ ꯍꯥꯏꯔꯛꯑꯦ ꯑꯗꯨꯗ ꯃꯥꯅ ꯑꯩ ꯗꯥꯏꯠꯇꯣ ꯑꯩ ꯇꯧꯔꯒꯦ ꯑꯩꯒꯤ ꯑꯥ ꯇꯥꯏ ꯇꯧꯕꯕ ꯗꯥꯏ ꯇꯧ ꯑꯗꯨꯗ ꯍꯥꯏꯗꯤ ꯊꯕꯛꯁꯨ ꯍꯥꯎꯀꯗꯕ ꯑꯗꯩ ꯃꯃ ꯑꯗꯨ ꯑꯣꯏꯒꯗꯕ ꯑꯗꯨꯅꯦꯕꯀꯣ